ꯍꯂꯣ
ꯍꯣ ꯍꯣ ꯫
ꯍꯜꯂꯣ
ꯑꯣ ꯍꯜꯂꯣ
ꯇꯥꯕꯤꯕ꯭ꯔꯣ
ꯇꯥꯏ ꯇꯥꯏ
ꯑꯩꯈꯣꯏꯗ ꯄꯥꯈꯠꯂꯦ
ꯎꯝ ꯄꯈꯠꯄꯤꯅꯣ ꯇꯥꯏ ꯇꯥꯏ
ꯍꯝ ꯍꯥ ꯍ ꯫ ꯑꯗꯨꯅ ꯄꯥꯈꯠꯂꯝꯒꯅꯤ ꯈꯜꯂꯒ ꯈꯔ ꯈꯔ ꯊꯨꯅ ꯈꯨꯝꯕꯤꯁꯤ
ꯑ ꯑ꯫
ꯌꯥꯔꯤꯈꯩꯗꯤ ꯎꯪ ꯑꯥ ꯎꯪ ꯑꯥ ꯈꯣ
ꯑ ꯃꯤꯉꯣꯟꯗ ꯑꯋꯥꯕ ꯄꯤꯍꯟꯗꯣꯏꯁꯦꯕ
ꯍ ꯍꯣꯏ ꯑꯗꯨꯒꯤ ꯑꯃ ꯀꯩꯅꯣꯒꯤ ꯍꯧꯖꯤꯛꯀꯤ ꯔꯦꯂꯤ ꯆꯠꯄꯗ ꯌꯥꯎꯕꯅ ꯐꯒꯅꯤ ꯑꯩꯈꯣꯏꯗꯤ
ꯑꯅꯦ ꯆꯠꯇꯂ
ꯄꯨꯔꯥ ꯐꯨꯜ ꯇꯥꯏꯝ ꯑꯣꯏꯅꯀꯣ ꯄꯥꯔꯠ ꯇꯥꯏꯝ ꯅꯠꯇꯕ ꯫
ꯌꯨꯝꯗ ꯌꯨꯝꯗ ꯑꯗꯨꯝ ꯀꯩꯅꯣ ꯇꯧꯔꯒꯦ ꯆꯤꯡ ꯈꯛꯇ ꯇꯧꯔꯒꯀꯣ ꯆꯤꯡ ꯍꯩꯔꯗꯤ ꯌꯥꯕ ꯫
ꯃꯥꯅꯦ ꯃꯥꯅꯦ ꯫
ꯎꯨꯝꯖꯩꯅꯦ ꯑꯗꯨ ꯃꯣꯏꯅ ꯍꯥꯏꯕꯗꯣ ꯑꯁꯤꯒꯤ ꯇꯥꯡ ꯀꯩꯅꯣ ꯂꯣꯏꯔꯝꯗꯥꯏꯗ ꯀꯩꯅꯣ ꯂꯣꯏꯁꯤꯟꯈꯤꯕ ꯌꯥꯏꯅ ꯍꯥꯏꯈꯤꯕꯅꯤꯅꯦ ꯉꯁꯥꯡ
ꯍꯣꯏ ꯑꯗꯨ ꯍꯥꯏꯕꯗꯤ ꯌꯥꯗꯝꯅꯤꯅꯦ
ꯎ ꯁꯤꯗ꯭ꯔꯥ ꯑꯣꯏꯣꯏꯁꯦ
ꯅꯨꯡ ꯁꯤꯇ꯭ꯔꯥ
ꯑ
ꯑꯩꯒꯤꯁꯨ ꯉꯁꯤꯖꯦ ꯑꯁ꯭ꯋꯥꯏꯗ ꯇꯧꯔꯦ ꯋꯥꯈꯜꯁꯤꯦ ꯏꯅꯧ ꯅꯨꯡꯉꯥꯏꯇꯦ
ꯑ ꯑꯗꯨ ꯅꯨꯡꯉꯥꯏꯇ꯭ꯔꯁꯨ ꯉꯁꯤꯅ ꯍꯦꯟꯅ ꯇꯧꯔ ꯃꯥꯜꯂꯦꯗ ꯑꯇꯣꯞꯄ ꯅꯨꯃꯤꯠꯇꯒꯤꯗꯤ
ꯍꯣꯏ ꯃꯤ ꯑꯇꯩꯗꯤ ꯑꯃꯨꯛ ꯌꯥꯎꯗ꯭ꯔꯦꯗꯅ
ꯑꯣ
ꯑꯗꯨꯅꯦ
ꯑ ꯏꯣ
ꯅꯨꯡꯉꯥꯏꯔꯤ ꯋꯥꯔꯤꯁꯦ
ꯅꯨꯡꯉꯥꯏꯔꯤ ꯅꯨꯡꯉꯥꯏꯔꯤ ꯈꯔ ꯈ ꯋꯥꯔꯤ ꯇꯧꯔꯛꯎꯅꯦ ꯅꯪꯁꯨ ꯋꯥꯔꯤ ꯂꯩꯔꯔꯕꯅꯤ ꯅꯪꯉꯣꯟꯗ
ꯃꯣꯏꯅ ꯃꯥꯅ ꯑꯩꯕꯨ ꯫ ꯑ ꯂꯧ ꯁꯨꯍꯟꯅꯤ ꯍꯥꯏꯔꯒ ꯫ ꯀꯁꯨ ꯅꯠꯇꯦ ꯊꯕꯛ ꯀꯔꯤꯁꯨ ꯇꯧꯍꯜꯂ ꯑꯩꯅ ꯉꯁꯥꯏ ꯅꯪ ꯍꯥꯏꯕ ꯅꯠꯇ꯭ꯔꯣ ꯆꯥꯛ ꯆꯥꯕꯩꯗꯣ
ꯑꯥ
ꯑ ꯆꯣꯛ ꯂꯥꯝꯃ ꯀꯥꯟꯁꯤꯗ ꯆꯥꯛꯁꯤ ꯁꯤ ꯈꯛꯇ
ꯍ
ꯌꯦꯉꯣ
ꯅꯪ ꯃꯥꯅ ꯍꯥꯏꯕꯗꯣ ꯑꯃ ꯂꯧ ꯁꯨꯕꯒꯤꯗꯨꯁꯨ ꯫ ꯅꯪ ꯂꯥ ꯫ ꯅꯪꯗꯤ ꯁꯤꯐꯥꯏ ꯑꯣꯏ ꯍꯥꯏꯔꯒ ꯑꯩꯗꯤ ꯅꯪꯉꯣꯟꯗ ꯊꯥꯖꯔꯣꯏ ꯊꯕꯛ ꯇꯧꯔꯦꯅꯦ ꯅꯨꯡꯉꯥꯏꯅ ꯂꯩꯒꯦꯅ ꯂꯥꯛꯄꯅꯤꯅꯦꯒ ꯇꯧꯕꯗꯣ
ꯑꯩ ꯀꯔꯤꯁꯨ ꯂꯥꯛꯑꯃꯣꯏ ꯇꯧꯔꯒ ꯇꯧꯕꯗ ꯅꯣꯛꯅꯤꯡ ꯕꯅꯦꯕ
ꯊꯥꯕꯠꯁꯨ ꯇꯧꯕ ꯍꯩꯇꯦ ꯑꯩꯗꯤꯒ ꯇꯧꯕꯗꯣ ꯫ ꯍꯣꯏ ꯌꯨꯝꯗ ꯁꯤꯨꯝ ꯃꯈꯩꯁꯨ ꯇꯧꯔꯗꯦꯒꯩ ꯇꯧꯔꯒ꯫
ꯑꯦ ꯑꯗꯨ ꯑꯗꯨꯅ ꯑꯃ ꯑꯃ ꯂꯩꯕꯗꫭ ꯆꯦꯟꯁꯤ ꯆꯦꯟꯁꯤ ꯌꯥꯝ ꯍꯥꯏꯗꯥꯏ ꯇꯧ ꯇꯧꯍꯟꯕꯗꯣ
ꯑꯥ ꯑꯥ ꯅꯪ ꯑꯩꯅ ꯉꯍꯥꯡ ꯉꯥꯏꯒꯤꯁꯦ ꯇꯧꯔꯒ ꯅꯪꯅ ꯆꯦꯂꯁꯤ ꯆꯦꯂꯁꯤ꯫ ꯖꯥꯖꯥꯅꯤꯀꫭ ꯅꯪꯁꯨ ꯑꯩꯁꯨ ꯆꯤꯡꯒꯤ ꯅꯨꯄꯥ ꯑꯃ ꯌꯦꯡꯈ꯭ꯔꯦꯅꯦ ꯫ ꯑꯗꯨꯃꯥꯏꯟ ꯇꯧꯗꯅ
ꯇꯜꯂꯦꯍꯦ ꯫
ꯍꯝ ꯇꯟꯒꯅꯨꯅꯦ ꯅꯨꯡꯉꯥꯏꯕꯅꯦꯍꯦ꯫ ꯑ ꯑ ꯅꯁꯨ ꯃꯤ ꯅꯨꯄꯥ ꯅ ꯑꯗꯨꯉꯥꯏꯅ ꯍꯧꯖꯤꯛꯀꯤ ꯑꯅꯤꯗꯨ ꯑꯩꯅꯥ ꯁꯔꯕꯤꯁ ꯇꯧꯅꯤꯅꯦ꯫ ꯁꯤꯕꯥꯏꯅꯦ ꯈꯔ ꯍꯥꯏꯔꯒ ꯄꯨꯔꯒꯥꯏ ꯑꯣꯏꯔꯝꯗꯕꯗꯣ
ꯑꯗꯨꯏ ꯍꯥꯏꯔꯗꯤ ꯑꯩꯈꯣꯏꯒꯤ ꯑꯃꯗꯣ ꯌꯥꯝ ꯊꯤꯅ ꯑꯩꯁꯦ ꯌꯥꯝ ꯊꯤꯅ ꯂꯨꯅ ꯇꯧꯕꯁꯦ꯫ ꯇꯧꯁꯨ ꯇꯧꯍꯟꯗꯦ ꯇꯧꯔꯁꯨ ꯁꯥꯎꯋꯦ ꯇꯧꯗꯦꯗ ꯑꯩꯗꯤ ꯀꯌꯥ ꯌꯨꯝꯗꯁꯨ ꯇꯧꯗꯦ ꯌꯨꯝꯗꯁꯨ ꯊꯕꯛꯁꯨ ꯂꯩꯇꯦ ꯑꯗꯨꯒ ꯈꯤꯇꯪ ꯑꯋꯥꯕ ꯇꯧꯕꯗ ꯑꯩꯁꯦ ꯋꯥꯕ ꯍꯥꯥꯜꯂꯦꯕ꯫ ꯑꯗꯨꯗꯨꯒꯤ꯫
ꯑꯣ
ꯇꯧꯕꯅꯣ ꯇꯧꯗꯦ ꯑꯩꯁꯨ ꯇꯧꯗꯦ꯫
ꯅꯦ ꯅꯪꯒꯦꯁꯨ꯫
ꯇꯨꯔꯨꯂꯞ ꯇꯧꯔꯝꯃꯦ ꯑꯗꯨꯒ
ꯀꯔꯤ ꯍꯥꯏꯕ꯭ꯔꯥ ꯆꯅꯨ ꯍꯥꯏꯕꯅꯤꯀꯣ ꯀꯩꯅꯣ ꯆꯅꯨ ꯍꯥꯏꯁꯦ꯫
ꯀꯔꯤ
ꯆꯅꯨ ꯍꯥꯏꯁꯤ ꯆꯤꯡꯒꯤ ꯆꯅꯨ ꯍꯥꯏꯔꯗꯤ ꯆꯤꯡꯗꯒꯤ ꯂꯥꯛꯄ ꯃꯧ ꯑꯃ ꯑꯣꯏꯕꯗꯨ ꯅꯠꯇ꯭ꯔꯣ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
ꯃꯥꯏ ꯑꯗꯨ ꯃꯃꯥꯏꯡ ꯃꯣꯏꯇ꯭ꯔꯥ
ꯆꯥꯅꯨꯁꯦ ꯑꯩꯈꯣꯏꯒꯤꯗꯗꯤ ꯀꯩꯅꯣ ꯑꯣꯏꯌꯦ ꯀꯃꯥꯏꯅ ꯍꯥꯏꯗꯣꯏꯅꯣ ꯈꯪꯗ꯭ꯔꯅꯦ꯫ ꯂꯥꯁ ꯅꯦꯝ ꯑꯣꯏꯌꯦꯕꯀꯣ ꯍꯥꯏꯗꯤ ꯃꯤꯡ ꯑꯃ ꯑꯣꯏꯔꯒ ꯌꯨꯝꯅꯥꯛ ꯂꯩꯔꯦ ꯃꯤꯡ ꯂꯩꯔꯦ ꯑꯗꯨꯒ ꯂꯥꯔꯖꯇ ꯑꯃꯨꯛ ꯍꯥꯞ
ꯀꯗꯣ ꯁꯒꯥꯏ
ꯁꯥꯒꯩ ꯅꯠꯇ
ꯁꯥꯒꯩꯔ
ꯁꯒꯥꯏ ꯅꯠꯇ꯫
ꯍꯦꯠ
ꯑꯗꯨꯝ ꯀꯩꯅꯣꯒꯤ ꯑꯣꯏꯅ ꯈꯪꯅꯩ ꯀꯃꯥꯏ ꯍꯥꯏꯅꯣ ꯈꯪꯗꯣꯏꯅꯣ
ꯀꯃꯥꯏ ꯍꯥꯏꯅꯤ ꯈꯪꯗ꯭ꯔꯦꯅꯦ ꯑꯩꯁꯦ꯫
ꯑꯣ ꯅꯪꯁꯦ ꯑꯩꯉꯣꯟꯗꯒꯤ ꯍꯦꯟꯅ ꯍꯦꯟꯖꯤꯟꯂꯕ ꯀꯩꯅꯣ ꯇꯧꯔꯦꯀꯣ꯫
ꯍꯦꯟꯖꯤꯜꯂꯕ ꯖꯥꯠꯅꯤꯀꯣ꯫ ꯍꯩꯇ꯭ꯔꯦꯅꯦ ꯇꯧꯔꯤꯁꯦ ꯅꯪ ꯀꯩꯗꯧꯅꯤ ꯍꯥꯏꯅꯣ꯫
ꯀꯩꯁꯨꯕꯨꯗꯤ ꯇꯧꯕ ꯉꯝꯗꯦ ꯑꯗꯨ ꯑꯣꯏꯔꯁꯨꯨ꯫
ꯑꯩ ꯅꯠꯇꯦꯍꯦ ꯑꯩꯅ ꯍꯥꯏꯗꯤ ꯅꯪꯗꯣ ꯀꯩꯗꯧꯈꯤꯗꯣꯏꯅꯣ
ꯑꯣ ꯈꯪꯉꯗꯤ ꯍꯥꯏꯔꯣ ꯑꯗꯨ ꯈꯪꯉꯒ
ꯅꯣ ꯅꯣ ꯅꯪꯁꯦ ꯍꯧꯖꯤꯛ ꯀꯩꯗꯧꯒꯤꯗꯣꯏꯅꯣ ꯍꯪꯕꯅꯦꯃꯤ꯫
ꯅꯦꯠꯁꯤ ꯅꯨꯡꯉꯥꯏꯇꯔꯦꯅꯦ꯫
ꯅꯪꯖꯦ ꯍꯧꯖꯤꯛ ꯀꯩꯗꯧꯒꯤꯗꯣꯏꯅꯣ ꯍꯥꯏꯕ꯫
ꯇꯥꯕ꯭ꯔꫭ꯫
ꯑꯌꯥ꯫ ꯍꯜꯂꯣ꯫
ꯕꯦꯔꯥ ꯇꯧꯔꯕ꯫
ꯇꯥꯗ꯭ꯔꯣ꯫
ꯍꯥꯏꯌꯦꯀꯣ ꯎꯝ꯫ ꯇꯥꯏ ꯇꯥꯏ ꯎꯝ ꯉꯁꯥꯏꯗꯣ ꯉꯥꯏꯍꯥꯛ ꯇꯥꯔꯝꯗꯦꯅꯦ꯫
ꯍꯩꯃꯩ ꯃꯩ ꯂꯣꯏꯗꯅ ꯑꯗꯨꯗꯤ꯫
ꯄꯥꯈꯠꯄ꯭ꯔꯥ ꯅꯪꯒꯤ ꯅꯦꯠ ꯃꯥꯜꯂꯦ ꯅꯪꯒꯤ ꯍꯨꯖꯤꯛꯀꯤꯗꯣ꯫
ꯅꯟꯠꯇꯦ ꯍꯦ ꯑꯩ
ꯇꯥꯔꯦ ꯇꯥꯔꯦ ꯐꯖꯟ ꯇꯥꯔꯦ ꯅꯪ ꯈꯣꯟ ꯈꯥꯠꯇ ꯉꯥꯏꯔꯦ꯫
ꯁꯦꯁ ꯃꯪꯗꯒ ꯇꯧꯔꯛꯀꯅꯤꯀꯣ꯫ ꯍꯜꯂꯣ ꯐꯣꯟ ꯀꯥꯏꯅ ꯃꯪꯗ ꯑꯣꯏꯅ ꯂꯥꯛꯑꯒ꯫ ꯐꯣꯟ ꯄꯥꯏꯔꯥꯛꯇ꯭ꯔꯗꯤ꯫ ꯃꯪ ꯀꯟ ꯃꯪꯉꯤꯀꯥꯟꯗ꫰꫰
ꯎꯝ꯫
ꯑꯌꯨꯛ ꯅꯣꯡꯉꯥꯟꯕꯒ ꯍꯥꯏꯔꯛꯇꯣꯏꯁꯦ ꯊꯕꯛ ꯍꯧꯔꯁꯦ ꯀꯥꯏ꯫
ꯌꯦꯁ ꯉꯁꯤꯁꯦ ꯍꯌꯦꯡꯁꯦ ꯈꯔ ꯉꯥꯟꯗ ꯍꯧꯁꯦꯀꯣ꯫
ꯍꯧꯁꯦꯀꯣ ꯍꯌꯦꯡꯗꯤ ꯈꯔ ꯇꯧꯗ ꯌꯥꯗ꯭ꯔꯦꯍꯦ꯫
ꯑꯩꯁꯦ ꯑꯇꯧꯕ ꯊꯥꯕꯛ ꯈꯪꯗꯦ ꯍꯌꯦꯡꯁꯦ꯫
ꯑꯅꯧꯕ ꯄ꯭ꯔꯣꯖꯦꯛ ꯀꯥꯏꯅ ꯅꯠꯇꯦ ꯑꯉꯟꯕ ꯄ꯭ꯔꯣꯖꯦꯛ ꯍꯥꯏꯕ꯫
ꯑꯣꯍꯣ꯫
ꯑꯁ꯫
ꯐꯃꯨꯡꯁꯨ ꯊꯥꯗ꯭ꯔꯤ ꯑꯩꯅ ꯇꯧꯔꯤꯁꯦ ꯑꯁ꫰꫰
ꯐꯥꯃꯨꯡ ꯊꯗꯔꯤꯍꯥꯏꯗꯤ ꯀꯩꯅꯣ ꯀꯃꯥꯏꯟ ꯇꯧ ꯀꯃꯥꯏꯟ ꯇꯧꯗꯣꯏꯕ꯫ ꯑꯣ ꯀꯥꯡ ꯌꯥꯝꯗꯦ ꯍꯥꯏꯗꯥꯏ꯫
ꯌꯥꯝꯔꯁꯨ ꯊꯥꯏ ꯌꯥꯝꯗ꯭ꯔꯁꯨ ꯊꯥꯏ꯫ ꯑꯩꯈꯣꯏꯒꯤꯗꯤ ꯊꯥꯗꯔꯗꯤ ꯇꯨꯝꯕ ꯍꯩꯅꯗꯦ꯫
ꯑꯣ꯫ ꯀꯨꯢꯕ꯭ꯔꯣꯅꯦ ꯑꯗꯨ ꯊꯥꯕꯗꯣ꯫
ꯀꯨꯏꯗꯦ꯫ ꯈꯪꯗ꯭ꯔꯣ ꯀꯥꯡꯒꯟ ꯈꯪꯗ꯭ꯔꯣ꯫
ꯈꯜꯂꯦ ꯑꯗꯨ ꯑꯣꯏꯔꯁꯨ ꯀꯔꯤ ꯍꯥꯏꯁꯤꯔ ꯈꯔꯒꯗꯤ ꯇꯞ ꯇꯞꯅ ꯀꯩꯅꯣ ꯊꯕꯛ ꯀꯩ ꯍꯥꯏꯁꯤꯔ
ꯇꯨꯝꯃꯗꯥꯏ ꯊꯥꯏ ꯀꯩꯅꯣ ꯁꯤꯁꯦ꯫
ꯑꯩꯈꯣꯏꯗꯤ ꯆꯍꯤ ꯑꯅꯤ ꯍꯦꯟꯂꯦ ꯀꯩꯅꯣ ꯄꯥꯏꯗꯕ ꯑꯗꯨꯒꯤ꯫ ꯍꯪꯗ꯭ꯔꯦꯅꯦ꯫
ꯑꯦ ꯆꯍꯤ ꯑꯅꯤꯗ ꯁꯤ ꯀꯥꯎꯔꯗꯤ ꯂꯣꯏꯔꯦꯍꯦ꯫
ꯆꯍꯤ ꯑꯅꯤꯁꯦ ꯁꯨꯡꯄꯥꯏ ꯄꯥꯏꯗ꯭ꯔꯦ ꯑꯗꯨꯗꯣ ꯑꯈꯣꯏꯗꯤ꯫
ꯕꯨꯠ ꯇꯝꯅꯗꯨ꯭ꯔꯣ ꯅꯣꯏꯗꯣ
ꯅꯪ ꯚꯨꯠꯇꯣ ꯀꯣ ꯍꯣꯏꯇꯦꯜꯁꯦ ꯍꯥꯟꯅ ꯀꯣ ꯫ ꯈꯣꯏ ꯑꯍꯥꯟꯕ ꯂꯥꯛꯄ ꯃꯇꯝꯗꯣ ꯑꯩꯈꯣꯏꯒꯤ ꯃꯊꯛꯀꯤ ꯐ꯭ꯂꯣꯔ ꯐꯤꯐ ꯐ꯭ꯂꯣꯔꯗ ꯃꯤ ꯑꯃ ꯁꯤꯕꯅꯤꯉ
ꯑꯥ
ꯀꯩꯁꯨ ꯇꯧꯗꯦꯗ ꯃꯣꯏꯁꯦ ꯑꯩꯈꯣꯏ ꯀꯤ ꯃꯥꯂꯦꯗ
ꯆꯁ
ꯇꯧꯗꫭꯏꯔꫭ ꯅꯠꯇ꯭ꯔ
ꯇꯧꯕ ꯂꯩꯕꯅꯤꯀꯣ ꯑꯗꯨꯃꯥꯏꯅ ꯆꯥꯎꯅ ꯁꯥꯕ ꯖꯒꯥꯈꯩ ꯇꯧꯕꯅꯤꯀꯣ
ꯎ ꯇꯧꯗ ꯇꯧꯗꯗꯤ
ꯇꯧꯅꯦ
ꯀꯩꯁꯨ ꯇꯧꯗ ꯆꯍꯤ ꯑꯅꯤ ꯂꯦꯔꯀꯣ ꯍꯧꯖꯤꯛ ꯐ ꯀꯩꯁꯨ ꯇꯧꯗꯦ ꯀ
ꯑꯁ ꯅꯪ ꯅꯪꯉꯣꯟꯗ ꯎꯍꯟꯗꯕ ꯑꯣꯏꯔꯝꯒꯅꯤꯀꯣ ꯂꯥꯁꯇ ꯃꯇꯨꯡꯗ ꯂꯩꯔꯝꯗꯣꯏꯅꯦ ꯍꯤꯒꯦ
ꯅꯅꯥꯛꯇ ꯂꯩꯔꯝꯃꯗꯤ ꯀꯃꯥꯏꯟ ꯇꯕꯧ
ꯎ ꯀꯥꯟꯅ
ꯈꯨꯠꯀ ꯂꯥꯃꯒꯤ ꯃꯅꯤꯡꯗ
ꯎꯝ ꯈꯪꯗꯦ
ꯀꯔꯤ ꯀꯆꯤꯡꯉ ꯑꯗꯨꯗꯤ ꯅꯪ ꯐ ꯇꯖ
ꯍ ꯀ ꯇꯥꯕ꯭ꯔꯣ ꯀꯥꯏꯅ
ꯅꯁꯦ ꯀꯣ ꯍꯅ ꯇ ꯇꯨꯕ ꯌꯥꯔꯦ ꯀꯣ ꯅꯪ ꯍꯣꯔꯦꯟ ꯑꯗꯨ ꯈꯜꯂ ꯂꯩꯕꯣ
ꯑꯩꯁꯨ ꯉꯔꯥꯡ ꯑꯗꯨ ꯈꯜꯂꯒ ꯇꯨꯝꯕ ꯌꯥꯗ꯭ꯔꯦ ꯌꯥꯗ꯭ꯔꯦ ꯌꯥꯗ꯭ꯔꯦ ꯌꯥꯗ꯭ꯔꯦ ꯌꯥꯗ꯭ꯔꯦ
ꯑꯇꯨ ꯀꯦꯔꯤ ꯍꯥꯏꯕ꯭ꯔ ꯑꯃꯒꯤ ꯃꯤꯡ ꯍꯥꯏꯔꯒꯦ ꯅꯪ ꯅꯍꯥꯟꯋꯥꯏ ꯑꯩꯈꯣꯏ ꯈꯨꯗꯤꯗ ꯈ꯭ꯔꯤꯁꯃꯥꯁꯀꯤ ꯑꯦꯔꯤ ꯍꯥꯏꯄꯔꯥ
ꯀꯩꯅꯣ ꯂꯣꯟꯅ ꯈꯪꯈꯣꯏ ꯈꯣꯏꯖꯤꯜꯂꯛꯏꯗꯨꯅ
ꯑꯗꯨꯅꯣ ꯑꯃ ꯑꯣꯏꯔꯒ ꯑꯃ ꯍꯥꯏꯕ ꯂꯩꯕꯅꯦꯕ ꯗꯥꯏꯂꯣꯛꯅꯦꯕ
ꯑꯣ ꯑꯣ ꯈꯪꯉꯦ ꯈꯪꯉꯦ ꯍꯥꯏꯔꯣ ꯍꯥꯏꯔꯣ
ꯎꯝ ꯎꯝ ꯎꯝ꯫
ꯅꯍꯥꯟꯋꯥꯏ ꯅꯪꯅ ꯑꯩꯈꯣꯏ ꯈꯨꯟꯗ ꯂꯥꯛꯑꯒ ꯌꯨ ꯊꯛ
ꯌꯨꯊ ꯌꯨꯊ ꯌꯨ ꯊꯥꯛꯑꯒ ꯉꯥꯎꯔ ꯂꯥꯛꯄꯗꯨ ꯑꯩ ꯅꯨꯡꯉꯥꯏꯒꯅꯤ ꯈꯟꯕ꯭ꯔꯥ ꯇꯧꯕꯗꯣ
ꯑꯥ
ꯑꯗꯨꯒ ꯃꯥꯒꯤ ꯃꯤꯡ ꯍꯥꯏꯔꯒ ꯅꯪ ꯑꯗꯨꯃꯥꯏꯅ ꯍꯥꯏꯈꯤꯅ
ꯊꯣꯏꯕꯤ ꯑꯗꯨ ꯅꯦ ꯊꯣꯏꯕꯤꯒ ꯅꯠꯇꯦ ꯑꯗꯨꯗꯣ ꯑ ꯑꯣꯂꯦꯟꯒ ꯇꯧꯕꯅꯤꯅꯦꯍꯦ
ꯍꯣꯏ ꯍꯗꯒꯤ
ꯈꯨꯟꯒꯤ ꯑ ꯀꯥꯎꯒꯔꯦꯅꯦ
ꯑꯩꯁꯨ ꯈꯥꯎꯥꯎꯒꯦ
ꯑꯁ ꯂꯩꯇꯣꯟꯗ ꯂꯩꯔꯦ ꯑ ꯁꯥꯏ ꯥꯏꯗ꯭ꯔꯥ
ꯂ ꯂꯩꯗꯤ ꯏꯆ ꯇ
ꯀꯔꯤꯅꯣ ꯀꯥꯎꯒꯔꯦ
ꯑꯗꯨꯒ
ꯅꯪꯕꯨ ꯍꯤꯗꯥꯛ ꯄꯤꯊꯛꯀꯅꯣ ꯍꯥꯏꯅ ꯍꯥꯏꯕꯅꯤꯀꯣ ꯀꯥꯏꯅ ꯇꯧꯕꯅꯦ꯫
ꯇ ꯄꯃꯦꯁꯣꯔꯤ ꯀ ꯇꯧꯔꯒ ꯑꯃꯁꯨ ꯂꯩꯗꯥꯏ
ꯄꯥꯔꯃꯦꯁꯣꯔꯤꯒꯤꯅꯦ ꯊꯣꯏꯕꯤ ꯇꯧꯕꯗꫭ
ꯌꯨ ꯃꯣꯏ ꯑꯗꯨꯗꯣ ꯑꯩꯁꯦ ꯑꯉꯥꯡ ꯑꯣꯏꯔꯤꯀꯥꯟꯗ ꯌꯦꯡꯕꯅꯦꯕꯣ ꯑꯗꯨꯣ ꯑꯩꯈꯣꯏ ꯃꯈ ꯑꯩꯈꯣꯏ ꯌꯦꯡꯉ ꯂꯩꯔꯝꯕ ꯑꯗꯣ ꯃꯣꯏꯗꯤ ꯐꯖꯅ ꯅꯣꯛꯍꯜꯂꯦ ꯑꯩꯗꯤ ꯑꯗꯨ ꯃꯇꯝꯅ ꯒ꯭ꯌꯥꯟ ꯄꯥꯗꯕ ꯍꯥꯏꯇꯥꯔꯦ
ꯍꯥꯏꯇꯥꯔꯦ
ꯑ ꯑꯩ ꯑꯩꯒꯤ ꯍꯥꯏꯇꯥꯔꯦ ꯁꯤ ꯑꯗꯨꯝ ꯇꯧꯔ ꯂꯩꯔꯦ ꯑꯗꯨꯝ ꯑꯩꯅ ꯆꯥꯎꯧꯋꯥ ꯀꯦꯩꯅꯣ ꯇꯧꯋꯦ
ꯁꯥꯏꯅ ꯈ꯭ꯔ ꯀꯩꯅꯣꯝ ꯇꯧꯋꯦꯗ ꯌꯥꯝ ꯅꯣꯛꯅꯤꯡꯉꯦ ꯃꯤꯁꯤꯡꯁꯦ
ꯅꯣꯛꯄꯤꯌꯨ ꯅꯣꯛꯄꯤꯌꯨ ꯅꯣꯛꯄꯤꯌꯨ ꯅꯧꯛꯄꯤꯌꯨ ꯅꯣꯛꯄꯁꯤ ꯍꯤꯗꯥꯛꯅꯦ ꯃꯣꯏꯊꯣꯛ ꯄ ꯍꯤꯗꯥꯥꯏ
ꯑꯗꯨ ꯃꯣꯏ ꯃꯣꯏꯁꯦ ꯃꯈꯣꯟ ꯃꯈꯣꯟ ꯊꯣꯛꯇ꯭ꯔꯗꯤ
ꯌꯥꯔꯦ ꯌꯥꯔꯦ ꯈꯨꯔꯨꯝꯖꯔꯤ ꯈꯨꯔꯨꯝꯖꯔꯤ ꯌꯥꯔꯦ
ꯍꯦ ꯍꯦ ꯍꯦ
ꯑꯃ ꯀꯩꯩꯅꫭꯝ ꯂꯩꯕꯅꯤꯅꯦ ꯀꯩꯒꯤꯗꯅꯣ ꯑꯃ ꯍꯥꯏꯕꯅꯤ ꯀꯥꯎꯕꯅꯤꯅꯦ ꯑꯌꯥ ꯍꯃ ꯑꯦ ꯍꯧꯖꯤꯛꯇ ꯍꯥꯏꯒꯦ ꯇꯧꯔꯕꯅꯦꯉꯅꯦ
ꯊ꯭ꯔꯤ ꯏꯗꯦꯠꯁ ꯇꯔꫭꯕ
ꯅꯠꯇꯦ ꯅꯣꯛꯅꯤꯡꯕ ꯃꯇ ꯅꯣꯛꯅꯤꯡꯕ ꯃꯅꯤꯅꯦ
ꯑꯣ
ꯀꯥꯥꯎꯒꯔꯦꯅꯦ
ꯑ ꯅꯪ ꯄ ꯌꯥꯗꯦꯗꯣ
ꯌꯥꯗ꯭ꯔꯦꯅꯦꯇꯣ